ꯑꯥꯁ
ꯎꯝ
ꯑꯩꯅ ꯍꯥꯏꯕ ꯑꯦꯞꯁꯇ
ꯎꯝ ꯒꯨꯨꯒꯜꯗ
ꯎꯝ
ꯑꯁ ꯅꯪꯅ ꯑꯣꯏꯅ ꯂꯤꯡꯊꯥꯔꯛꯑꯣ ꯙꯎꯔꯦꯟ
ꯍꯣꯏ ꯍꯣꯏ ꯊꯥꯥꯛ ꯑꯔꯖꯦꯟꯇꯤꯅꯥꯗ ꯅꯝꯕꯔ ꯇ꯭ꯋꯦꯟ ꯁꯤꯁ ꯇ꯭ꯋꯦꯟꯇꯤ ꯁ ꯑꯗꯨꯗꯣ ꯃꯃꯤꯡ ꯈꯪꯗꯕꯒꯤꯅꯦ ꯚꯥꯏꯅ
ꯀꯔꯤ ꯇ꯭ꯋꯦꯟꯇꯤ ꯁꯤꯛꯁꯔꯥ ꯇ꯭ꯋꯦꯟꯇꯤ ꯁꯚꯦꯟꯔ ꯍꯥꯏꯕꯗꯤ
ꯗꯣꯁꯤ ꯅꯝꯕꯔ ꯂꯩꯦꯔꯣꯏ꯭ꯋꯦꯟꯤ ꯁꯕꯦꯟ ꯃꯥꯂꯦꯝ ꯇ꯭ꯋꯦꯟꯇꯤ ꯑꯣꯏꯕꯃ ꯎꯝ
ꯀꯔꯤꯅꯣ ꯑꯥꯔꯖꯦꯟꯇꯤꯅꯥ ꯑꯗꯨꯗꯤ ꯃꯦꯁꯤ ꯍꯥꯏꯌꯨꯅꯦ
ꯃꯦꯁꯤ ꯅꯠꯇꯦ ꯑꯃ ꯦꯁꯤ ꯅꯝꯕꯔ
ꯑꯦ ꯑꯦ ꯑꯦ ꯑꯦ ꯇ꯭ꯋꯦꯟꯇꯤ ꯁꯕꯦꯟ ꯑꯣꯏꯔꯝ ꯅꯣꯏꯗ ꯇ꯭ꯋꯦꯟꯇꯤ ꯋꯥꯟ ꯇ꯭ꯋꯦꯟꯇꯤ ꯇꯨꯗ ꯑꯣꯏꯔꯝꯅꯤꯗ
ꯅꯣꯡ ꯊꯨꯡꯖꯀ ꯄ ꯇ ꯇ꯭ꯋꯦꯟꯤ ꯁꯤꯋꯦꯟꯇ ꯁꯦꯟꯔꯦ ꯃꯤ ꯃꯥ ꯀꯨꯏꯗ꯭ꯔꯤ ꯃꯥꯅ ꯆꯉ ꯄꯗ ꯑꯦꯀ꯭ꯋꯥꯇꯔꯗ ꯁꯥꯟꯅꯕ ꯃꯇꯝꯗ ꯃꯥ ꯆꯪꯉꯛꯄꯅꯦꯕ ꯌꯥꯝꯅ
ꯅꯍꯥꯟ ꯅꯪ ꯀꯩꯅꯣ ꯇꯧꯕꯗꯣ ꯎ ꯑꯦ ꯅꯍꯥꯟ ꯅꯣꯏ ꯑꯥꯔꯖꯦꯟꯇꯤꯅꯥ ꯈꯣꯏ ꯊꯣꯛꯄꯗꯣ ꯌꯦꯡꯕ꯭ꯔꯣ
ꯌꯦꯡꯉꯦ
ꯎꯝ
ꯍꯧꯖꯤꯛꯇꯤ ꯃꯁꯥꯗꯣ ꯈꯔ ꯅꯣꯏ ꯇꯛ ꯇꯧꯈ꯭ꯔꯦꯕ ꯃꯥꯅ ꯑꯍꯥꯟꯕ ꯑꯦꯀ꯭ꯋꯥꯇꯔꯗ ꯁꯥꯟꯅꯕ ꯃꯇꯝꯗ ꯍ ꯃꯥꯅ ꯑꯅꯧꯕ ꯆꯪꯉꯛꯄꯅꯦꯕ ꯃꯁꯥ ꯄꯥꯔꯒ
ꯍꯥꯥ
ꯃꯃꯤꯡꯗ ꯀꯥ ꯊ ꯊꯣꯛꯣꯛꯀꯦ ꯋꯥꯗꯒꯦ ꯃꯃꯤꯡ ꯀ
ꯔꯣꯅꯥꯜꯗꯣ ꯑꯩꯈꯣꯏ ꯁꯅꯥꯅꯕꯗꯤ ꯌꯦꯡꯕ ꯑꯁ ꯔꯣꯅꯥꯜꯗꯣ ꯑꯩꯈꯣꯏ ꯍꯥꯟꯅ ꯁꯟꯅꯕ ꯀꯥꯟꯗꯁꯨ ꯃꯣꯏ ꯗ꯭ꯔꯣ ꯇꯥꯏꯑꯦꯀꯣ
ꯍ
ꯅꯍꯟ ꯁꯅꯕ ꯐꯥꯏꯚ ꯄꯣꯕ ꯅꯨꯃꯤꯠꯇꯣ ꯑꯗꯨ ꯅꯨꯃꯤꯠꯇꯤ ꯃꯣꯏꯒ ꯁꯥꯟꯅꯃꯤꯟꯅꯕꯗꯣ ꯍꯩꯃꯟꯗꯕꯒꯤꯅꯦꯍꯦ
ꯀꯅꯥ ꯈꯏꯒꯦꯔꯥ ꯑꯗꯨ ꯁꯥꯟꯅꯕ꯭ꯔꯥ
ꯎꯝ ꯑꯅꯧꯕꯅꯦ ꯑꯅꯧꯕꯅꯦ ꯍꯥꯏꯌꯦ ꯃꯣꯏꯗꯣ ꯀꯟꯇ꯭ꯔꯤꯗ ꯃꯣꯏ ꯔꯦꯡꯗꯣ ꯐꯤꯐꯇꯤꯒꯨꯝꯕ ꯂꯩ
ꯑꯣ
ꯍꯩꯇꯕꯒꯤ ꯆꯥꯡꯗꯣ
ꯍꯟꯗꯛ ꯍꯧꯗꯤꯦ ꯍꯟꯗꯛ ꯑ ꯑꯩꯈꯣꯏꯗꯤ ꯌꯥꯝ ꯍꯩꯕꯗꯤ ꯑꯣꯏꯗꯦꯗ ꯃꯣꯏꯗꯣ
ꯎꯝ ꯑꯣꯏꯔꯗ ꯑꯣꯏꯔꯅꯦ ꯑꯗꯨ ꯃꯣꯏꯗꯣ ꯅꯤꯡꯖꯦꯁꯨ ꯈꯔ ꯃꯥꯟꯅꯗꯕ ꯃꯥꯜꯂꯦꯗ
ꯑꯗꯨ ꯃꯤꯅ ꯍꯣꯏ ꯑꯗꯨꯝ ꯏꯟꯁꯇꯥꯒ꯭ꯔꯥꯝꯒꯨꯝꯕꯗ ꯑꯗꯨꯝ ꯍꯥꯏꯌꯦꯕ ꯃꯣꯏꯗꯣ ꯑꯗꯨꯝ ꯌꯦ ꯌꯦꯠꯅꯕꯒꯨꯝꯕꯗꯨ
ꯎꯝ
ꯃꯣꯏꯗꯣ ꯀꯔꯤ ꯍꯥꯏꯒꯅꯤ ꯔꯣꯅꯥꯜꯗꯣꯉꯣꯟꯗꯁꯨ ꯎꯁꯤꯠꯇꯕꯒꯨꯝꯕ ꯑꯗꯨꯝ
ꯑꯥ ꯑꯥ
ꯑꯍꯥꯟꯕ ꯁꯅꯕ ꯅꯨꯃꯤꯠꯇꯁꯨ ꯃꯣꯏꯗꯣ ꯕꯣꯜꯁꯨ ꯄꯤ ꯄꯤꯗꯦꯕ
ꯣꯄꯤꯤꯗꯤꯦ ꯣꯄꯤꯤ
ꯕꯣꯜ ꯄꯤꯗ꯭ꯔꯒ ꯑꯗꯨꯝ ꯀꯔꯤ ꯁꯥꯎꯕꯒꯨꯝꯕꯗꯣ ꯔꯣꯅꯥꯜꯗꯣꯗꯤ ꯀꯦꯞꯇꯦꯟꯅꯦꯕ ꯃꯣꯏꯒꯤ ꯑꯗꯣ ꯃꯦꯁꯤ ꯑꯩꯉꯣꯟꯗꯅ ꯑꯃꯨꯛꯀ ꯌꯥꯝꯅ ꯔꯦꯁꯄꯦꯛ ꯇꯧꯕꯗꯣ ꯃꯣꯏ
ꯑꯣ ꯍꯥꯏꯗꯤ ꯆꯦꯟꯁꯨ ꯆꯦꯟꯍꯟꯗꯦꯗꯅ
ꯍꯣꯏ ꯑꯗꯨꯒ ꯕꯣꯜꯁꯨ ꯃꯉꯣꯟꯗ ꯑꯗꯨꯝ ꯅꯍꯥꯟ ꯄꯦꯅꯥꯜꯇꯤ ꯆꯪꯍꯟꯗ꯭ꯔꯁꯨ ꯃꯣꯏꯗꯤ ꯀꯔꯤꯁꯨ ꯁꯥꯎꯗꯦꯕ ꯑ ꯑꯩꯗꯤꯤ ꯃꯤꯁꯤ ꯌꯥꯝ ꯅꯨꯡꯁꯤꯌꯦ ꯑ ꯉꯝꯁꯨ ꯉꯝꯒꯗꯧ ꯃꯥꯜꯂꯦ ꯐ꯭ꯔꯥꯟꯁꯁꯨ ꯌꯥꯝ ꯍꯩꯕꯅꯦꯍꯦ ꯐ꯭ꯔꯥꯟꯁꯇ ꯑꯦꯝ ꯕꯥꯕꯦꯗꯣ ꯑꯗꯨꯁꯨ ꯌꯥꯝ ꯍꯩꯌꯦ
ꯎꯝ ꯃꯃꯒ ꯑꯥ ꯃꯃ ꯏꯁꯄꯦꯟꯒ ꯁꯥꯟꯅꯕꯁꯨ ꯗ꯭ꯔꯣ ꯀꯅꯥꯁꯨ ꯆꯪꯅꯗꯦꯅꯦ ꯏꯁꯄꯦꯟꯒ ꯀ ꯔꯣ ꯁꯅꯞꯇ
ꯏꯁꯄꯦꯟꯗꯣ ꯁꯦꯀꯦꯟ ꯇꯥꯏꯝ ꯇꯧꯕ ꯀꯥꯟꯗꯗꯤ ꯌꯥꯝ ꯆꯪꯕꯅꯦꯍꯦ
ꯑꯍꯥꯟꯕ ꯁꯥꯟꯅꯕ ꯀꯥꯟꯗꯩ ꯃꯣꯏꯅ ꯕꯨꯠ ꯑꯗꯨꯝ ꯄꯨꯕ ꯁꯨꯡꯆꯥꯡ ꯆꯪꯅꯕ ꯀꯥꯎꯋꯤꯗꯅ ꯃꯄꯥꯟꯗꯁꯨ ꯑꯗꯨꯝ ꯊꯣꯛꯈꯤꯕ
ꯅꯠꯇꯦ ꯑꯗꯨ ꯅꯨꯃꯤꯠꯇꯨ ꯀꯦꯄꯔ ꯌꯥꯝ ꯍꯩꯕꯗꯨꯗꯤ
ꯑ ꯑꯗꯨꯅ ꯃꯠꯇꯁꯦ ꯣꯜꯗ ꯃꯣꯏꯅ ꯑꯗꯨꯝ ꯄꯨꯕ ꯆꯥꯡꯃꯁꯨ ꯁꯨꯡꯉꯝ ꯉꯝꯗꯕ
ꯑꯗꯨꯒꯤ ꯀꯦꯄꯔꯗꯣ ꯂꯤꯈ꯭ꯔꯦ ꯐꯥꯎꯇꯦ
ꯑꯣ
ꯏꯟꯁꯇꯥꯒ꯭ꯔꯥꯝꯗ ꯎꯕ꯭ꯔꯥ ꯃꯥꯒꯤ ꯐꯣꯂꯣꯋꯔꯗꯣ
ꯎ
ꯃꯥꯒꯤ ꯐꯣꯂꯣꯋꯔꯗꯣ ꯀꯩꯅꯣ ꯉꯛꯇꯅꯦꯕ ꯐꯣꯔꯇꯤ ꯋꯥꯟ ꯀꯦ ꯉꯥꯛꯇ ꯐꯣꯂꯣꯋꯔ ꯑꯣꯏꯕꯅꯦꯕ
ꯑ
ꯑꯗꯨꯒ ꯑꯗꯨ ꯍꯦꯛ ꯀꯦꯞꯇꯦꯟ ꯑꯣꯏꯕ ꯂꯣꯏꯕ ꯀꯥꯟꯗꯀꯣ ꯑꯁ ꯀꯩꯅꯣ ꯁꯚꯦꯟꯇꯤꯟ ꯃꯤꯂꯤꯌꯟ ꯑꯣꯏꯈ꯭ꯔꯦ
ꯎꯝ
ꯑꯩ ꯊꯕꯅꯦ ꯃꯤ ꯅꯗꯤꯁ ꯍꯟꯗꯛꯇꯣ ꯏꯁ꯭ꯄꯦꯟꯒ ꯑꯥꯔꯖꯦꯟꯇꯤꯅꯥꯅ ꯀꯥꯒꯗꯧ ꯃꯥꯜꯂꯦ ꯍꯌꯦꯌꯦ ꯐꯥꯏꯅꯦꯜꯗ ꯕ꯭ꯔꯖꯤꯜ ꯈꯣꯏꯁꯨ ꯑꯗꯨꯝ ꯍꯩꯌꯦ ꯅꯪꯒꯤ ꯔꯣꯅꯥꯜꯗꯣꯗꯤ ꯑꯗꯨꯝ ꯂꯩꯍꯧꯔꯅꯤ ꯅꯠꯇꯦ ꯉꯝꯂꯣꯏ ꯍꯥꯏꯕꯁꯨ ꯈꯪꯅꯔꯒ ꯀ꯭ꯔꯤ ꯇꯣꯉꯥꯟ ꯃꯃꯜ ꯉꯥꯏꯍꯥꯛ ꯂꯩꯔꯗꯤ ꯂꯩꯍꯧꯈ꯭ꯔꯗꯤ ꯅꯤ ꯃꯣꯏ ꯍꯟꯗꯛꯇꯤ ꯃꯣꯏ ꯌꯥꯒꯗꯧꯕ ꯃꯥꯟꯗꯦ
ꯑꯦꯐꯕꯤꯗ ꯎꯗ꯭ꯔꯣ ꯅꯍꯥꯟ ꯃꯣꯏ ꯀꯩꯅꯣ ꯇꯧꯕꯒꯤ ꯅꯨꯄꯥ ꯑꯃꯅ ꯀꯩꯅꯣ ꯇꯧꯔ ꯑ ꯐꯣꯂꯥꯥ ꯄꯤꯖꯕꯗꯣ
ꯀꯔꯤ ꯐꯣꯂꯥ
ꯆꯥꯅꯕ ꯐꯣꯟꯂꯥ ꯄꯤꯖꯕꯗꯨꯗꯤ ꯂꯥꯏꯗ ꯊꯧꯔꯝ ꯀꯠꯂ ꯀꯠꯂꯒ ꯑꯦꯐ ꯕꯤ ꯊꯦꯡꯅꯗꯦ
ꯐꯅꯤ ꯐꯅꯤ ꯁꯦꯝꯕ꯭ꯔꯣꯕ
ꯁꯦꯝꯗꯦꯕ ꯑꯁꯦꯡꯕꯅꯦꯕ ꯕꯣꯜ ꯌꯦꯡꯕ ꯂꯣꯏꯔꯒ ꯃꯣꯏꯅ ꯑꯗꯨ ꯅꯨꯃꯤꯠꯇ ꯃꯣꯏꯅ ꯒꯣꯜ ꯃꯉꯥ ꯆꯟꯕ ꯅꯨꯃꯤꯠꯇꯣ ꯑꯗꯨ ꯅꯨꯃꯤꯠꯇꯅꯦꯕ ꯑꯗꯨꯒ ꯑꯍꯤꯡꯗꯨꯗ ꯐꯣꯂꯥꯗꯣ ꯁꯦꯝꯃꯒ ꯃꯤ ꯐꯣꯂꯥꯗ ꯄꯤꯖꯔꯤꯅꯤ ꯀꯩꯅꯣ ꯕꯣꯜ ꯌꯦꯡꯕꯁꯤꯡꯗ
ꯄꯣꯔꯇꯨꯒꯜ ꯈꯣꯏꯅ
ꯑꯣ ꯄꯣꯔꯇꯨꯒꯜ ꯁꯄꯣꯔꯠ ꯇꯧꯕ ꯁꯤꯡꯗꯣ
ꯏꯁ ꯂꯣꯏꯔꯦꯍꯦ
ꯀꯅꯦ
ꯎꯗꯦ ꯑꯗꯨꯗꯤ ꯑꯩꯗꯤ ꯑ ꯑꯦꯐ ꯕꯤꯗ ꯑꯦꯐ ꯕꯤ ꯆꯪꯗꯕꯅꯤꯅ ꯈꯪꯗꯦ ꯏꯟꯁꯇꯥꯒ꯭ꯔꯥꯝꯗꯗꯤ ꯎ ꯐꯅꯤ ꯌꯥꯝ ꯖꯠ ꯇꯧꯕꯗꯣ ꯑꯁ ꯔ ꯌꯥꯏꯗ ꯉꯥꯡꯍꯟꯕꯗꯣ ꯔꯣꯅꯥꯜꯗꯣꯉꯣꯟꯗ ꯑ ꯑꯩ ꯀꯨꯝꯁꯤꯗꯤ ꯌꯔꯥꯔꯣꯏ ꯃꯤꯁꯤꯅ ꯄꯨꯔꯥ ꯍꯦꯟꯈ꯭ꯔꯦ ꯖꯥꯠ ꯖꯥꯠ ꯇꯧꯔꯤ ꯑꯗꯨꯒ ꯑꯣ ꯔꯣꯅꯥꯜꯗꯣꯒ ꯃꯦꯁꯤꯁꯦ ꯔꯣꯅꯥꯜꯗꯣꯅ ꯑꯍꯟꯅꯦꯕ
ꯎ
ꯃꯣꯏ ꯆꯍꯤꯒꯤ ꯃꯇꯥꯡꯗ ꯃꯣꯏ ꯑꯁ ꯃꯊꯪꯗꯗꯤ ꯌꯥꯎꯔꯔꯣꯏꯀꯣ
ꯎꯝ ꯑꯩꯗꯤ ꯍꯟꯗꯛ ꯆꯍꯤ ꯌꯥꯎꯔꯔꯣꯏꯗꯔꯥ ꯈꯜꯂꯤꯅꯦ ꯃꯕꯥꯟꯅꯤ
ꯍꯟ ꯅꯍꯥꯟ ꯅꯍꯥꯟꯒꯤ ꯂꯥꯁ ꯏꯌꯥꯔꯒꯤ ꯑꯥꯔꯖꯦꯟꯇꯤꯅꯥ ꯈꯣꯏꯅ ꯉꯝꯕ ꯀꯥꯟꯗ ꯃꯣꯏ ꯌꯥꯎ ꯍꯧꯔꯔꯣꯏ ꯍꯥꯏꯅ ꯍꯥꯏꯕꯅꯤ ꯃꯤꯅꯥ
ꯗꯨꯃꯥꯏ ꯍꯥꯏꯕꯒꯤ ꯑꯩꯗꯤ ꯃꯣꯏ ꯍꯟꯗꯛ ꯆꯍꯤ ꯌꯥꯎꯔꯣꯏꯗ꯭ꯔꯥ ꯈꯟꯕ
ꯑꯗꯨꯅꯦ ꯅꯦꯛꯁ ꯌꯥꯔꯁꯨ ꯑꯃꯨꯛ ꯌꯥꯎꯗꯅ ꯑꯦ ꯃꯊꯪꯒꯤꯗꯁꯨ ꯌꯥꯎꯒꯗꯧꯕꯗꯤ ꯃꯥꯟꯗ꯭ꯔꯦ ꯃꯊꯪꯗꯗꯤ ꯍꯟꯗꯛꯇꯤ ꯂꯥꯁ ꯈꯪꯗꯦꯗ
ꯑꯍꯨ ꯑꯅꯧ ꯑꯅꯧꯕꯥ ꯁꯤꯟꯒ ꯃꯣꯏ ꯆꯍꯤ ꯌꯦꯡꯅꯔ ꯀꯥꯟꯗꯤ ꯌꯥꯗꯔꯦꯗꯅ
ꯌꯥꯗ꯭ꯔꯦ ꯆꯦꯟꯕꯗꯤ ꯌꯥꯗ꯭ꯔꯦ
ꯎꯝ ꯎꯝ
ꯎꯝ ꯃꯦꯁꯤ ꯈꯣꯏꯁꯨ ꯀꯣ ꯍꯩꯗꯤ ꯍꯩꯌꯦ ꯃꯣꯏꯅ ꯕꯣꯜ ꯄꯥꯏꯕ ꯀꯥꯟꯗ ꯁꯣꯏꯗꯕꯅꯦꯕ
ꯎꯝ ꯎꯝ
ꯗꯤ ꯉꯝꯗ꯭ꯔꯕ ꯃꯣꯏꯗꯣ ꯅꯍꯥꯟ ꯑꯥꯔꯖꯦꯟꯇꯤꯅꯥ ꯈꯣꯏ ꯁꯤꯟꯅꯕꯗꯁꯨ ꯃꯦꯁꯤꯗꯣ ꯄꯥꯛ ꯆꯦꯟꯗꯦꯕ
ꯆꯦꯟꯗꯦ ꯆꯦꯟꯗꯦ ꯃꯉꯣꯟꯗ ꯑꯗꯨꯝ ꯒꯣꯜ ꯄꯥꯁ ꯇꯧꯔꯒ ꯒꯣꯜ ꯆꯪꯍꯟꯕ ꯑꯥ
ꯗꯣ ꯍꯣꯏ ꯔꯣꯅꯥꯜꯗꯣꯅ ꯔꯣꯅꯥꯜꯗꯣꯁꯦ ꯀꯔꯤꯒꯤ ꯄꯥꯝꯗꯕ꯭ꯔꯥ ꯈꯟꯕ ꯑꯩꯒ ꯏꯃꯥꯟꯅꯕꯤ ꯃꯥꯁꯨ ꯁꯨꯄꯥꯝ ꯄꯥꯝꯗꯦꯕ ꯃꯥꯗꯤ ꯑꯦꯛꯇꯤꯡꯗꯤ ꯄꯨꯔ ꯍꯦꯟꯖꯤꯟꯕꯅꯦꯍꯦ ꯅꯍꯥꯟ ꯕꯣꯜ ꯁꯥꯅꯕ ꯀꯟꯗ ꯁꯨ ꯑꯗꯨꯒ ꯍꯧꯖꯤꯛ ꯑꯃ ꯚꯥꯏꯔꯦꯜ ꯃꯌꯥꯝ ꯆꯠꯄ ꯃꯥ ꯂꯩꯕꯅꯦ ꯃꯥꯒꯤ ꯈꯪꯕ꯭ꯔꯥ ꯑꯥꯗꯒꯤ ꯃꯣꯏ ꯄꯥꯔꯇꯤ ꯈꯣꯏꯅ ꯕꯣꯜ ꯀꯥꯎꯔꯛꯄꯅꯦꯕꯀꯣ ꯁꯨꯃꯥꯏꯅ ꯃꯥꯅ ꯍꯤꯠ ꯇꯧꯕꯅꯦꯕ ꯑꯗꯨꯒ ꯕꯣꯜꯗꯤ ꯄꯥꯟꯗꯕꯀꯣ ꯅꯨꯄꯥ ꯑꯃꯅ ꯀꯥꯎꯕ ꯗꯒꯤ ꯆꯪꯕꯅꯦꯕ ꯃꯥꯅꯗꯤ ꯏꯁ ꯁꯨꯃꯥꯏꯅ ꯑꯦꯛꯇꯤꯡ ꯇꯧꯕ ꯕꯣꯜ ꯄꯥꯟꯗꯕꯅꯦꯕ ꯑꯗꯨꯒ ꯃꯅꯥ ꯑꯔꯣꯝꯗ ꯆꯂꯒ ꯁꯨꯝ ꯇ
ꯀꯥꯎꯕ ꯏꯆꯦꯟꯒꯤ ꯃꯅꯥꯛꯇ ꯌꯦꯛꯒ ꯇꯧꯔꯒ ꯑꯁ ꯏ ꯃꯥꯒꯤ ꯑꯃ ꯂꯩꯌꯦꯅ
ꯎꯝ ꯎꯝ
ꯆꯪꯅꯗꯤ ꯇꯧꯕꯗꯣ ꯑꯣ ꯑꯗꯨꯗꯤ ꯌꯥꯝ ꯆꯣꯞꯄꯦ ꯅꯣꯛꯅꯤꯡꯉꯤ ꯌꯥꯝꯅ
ꯑꯗꯨ ꯅꯨꯃꯤ ꯁꯥꯟꯅꯕ ꯅꯨꯃꯤꯠꯇ ꯑꯩꯈꯣꯏ ꯑꯉꯥꯡꯁꯤꯡꯗꯤ ꯇꯤꯚꯤ ꯃꯈꯣꯡꯗ ꯂꯣꯏ ꯇꯨꯝꯅꯕꯅꯦ ꯀꯩꯅꯣ ꯌꯦꯡꯉꯒ ꯐꯣꯟ ꯃꯄꯥꯕ ꯐꯣꯟ ꯇꯧꯅꯔꯒꯅꯦ ꯊꯣꯛꯅꯔ ꯌꯦꯡꯅꯔꯤꯅꯤ ꯀꯩꯅꯣ
ꯑꯁ ꯐꯨꯠꯕꯣꯜꯗꯤ ꯑꯩꯈꯣꯏꯗꯤ ꯑꯇꯩꯒꯤ ꯌꯦꯡꯗꯦ ꯑꯥꯔꯖꯦꯟꯇꯤꯅꯥꯒꯤ ꯊꯣꯛꯂꯗꯤ
ꯋꯥꯇ꯭ꯔꯦꯗꯨꯝ ꯇ꯭ꯋꯦꯟꯇꯤ ꯑꯩꯠꯇꯗꯤ ꯑꯥꯔꯖꯦꯟꯇꯤꯅꯥꯁꯨ ꯄꯣꯔꯇꯨꯒꯜꯁꯨ ꯊꯣꯛꯄꯅꯤꯅꯦ
ꯄꯨꯨꯆꯩ ꯍꯠꯇ
ꯎꯝ ꯅꯣꯏꯗꯤ ꯅꯣꯏꯁꯨ ꯇꯤꯚꯤꯗ ꯌꯦꯡꯕ꯭ꯔꯣ
ꯐꯣꯟꯗ ꯌꯦꯡꯉꯣ
ꯍꯅꯦ
ꯇꯤꯚꯤꯗꯅ ꯑꯉꯥꯡꯈꯣꯏ ꯌꯦꯡꯅꯤꯡꯕ ꯃꯇꯝꯗ ꯄꯨꯂꯞ ꯌꯦꯡꯕ
ꯑꯇꯔꯁ꯭ꯀꯥꯏꯒꯨꯝꯕ ꯂꯧꯗ꯭ꯔꯣ
ꯂꯧꯋꯥ
ꯑꯗꯨꯗꯤ ꯇꯤꯚꯤꯗ ꯌꯦꯡꯕꯅ ꯅꯨꯡꯉꯥꯏꯌꯦꯅ
ꯇꯤꯚꯤ ꯌꯦꯡꯕꯗꯣ ꯍꯥꯏꯕꯗꯤ ꯑꯁ ꯇꯤꯚꯤ ꯌꯦꯡꯕꯗ ꯑꯉꯥꯡꯁꯤꯡ ꯁꯨ ꯆꯥꯁꯨ ꯆꯥ ꯆꯁꯨ ꯆꯥ ꯉꯥꯡꯕꯗ ꯌꯦꯡꯐꯝ ꯆꯥꯐꯝ ꯈꯪꯗꯦꯅ ꯑꯗꯨꯗ ꯂꯥꯎꯅꯒꯤꯅꯦ ꯌꯦꯉꯦ
ꯑ ꯊꯦꯡꯕ ꯀꯥꯟꯗꯁꯨ ꯌꯦꯡꯕ꯭ꯔꯥ ꯅꯣꯏ
ꯌꯦꯡꯉꯦ ꯑꯗꯨꯝ
ꯎꯝ ꯑꯗꯣ ꯍꯣꯁꯇꯦꯜ ꯂꯩꯕꯈꯣꯏꯗꯣ
ꯎꯝ
ꯅꯨꯡꯉꯥꯏꯩꯅ ꯑꯗꯨꯗꯤ
ꯟꯖ ꯍꯒ ꯑꯗ ꯊꯦꯡꯉ ꯏꯇꯅ
ꯃꯤ ꯃꯌꯥꯝ ꯌꯦꯡꯕꯅ ꯅꯨꯡꯉꯥꯏꯌꯦ
ꯍ ꯍꯒ ꯑꯗꯨꯒ ꯑꯩꯈꯣꯏꯗꯤ ꯑꯉꯥꯡꯁꯤꯡ ꯑꯉꯥꯡꯅꯤꯅ ꯆꯨ ꯆꯥ ꯆꯨꯖꯥ ꯋꯥꯔꯤꯗꯣ ꯁꯥꯟꯅꯔꯅꯦ ꯑꯗꯨꯗ ꯑꯃꯨꯛ ꯑꯩꯈꯣꯏꯅ ꯑꯃꯨꯛ ꯂꯥꯎꯔꯅꯤ ꯂꯥꯡꯒꯅꯨ ꯍꯥꯏꯅ ꯉꯁꯥꯏ ꯃꯤ ꯇꯨꯝꯅꯕ ꯃꯇꯝꯅꯤꯅꯀꯣ ꯂꯥꯡꯕꯁꯨ ꯅꯨꯡꯉꯥꯏꯇꯦ ꯊꯪꯅꯔ ꯑꯗꯨ ꯂꯩꯕꯅ
ꯃ ꯍꯣꯏ
ꯑ ꯗꯉꯡꯁꯤ ꯅꯃꯤꯃꯤꯗ ꯁꯔꯥ ꯁꯥꯕ ꯍꯒ
ꯑꯁꯥꯕ ꯑꯣꯏ ꯀ ꯀ ꯅꯣꯡ ꯆꯨꯔꯦꯗꯤ ꯀꯅꯅꯨꯡꯉ
ꯁꯤꯡꯖꯨꯒꯨꯝꯕ ꯆꯥꯗ꯭ꯔꯣ ꯅꯣꯏꯗꯤ
ꯆꯪ ꯗꯨꯀꯥꯟꯗ ꯑꯗꯨꯝ ꯑꯩꯈꯣꯏ ꯃꯥꯡꯗ ꯂꯩꯔꯕꯅꯤꯅ ꯑꯁꯤ ꯁꯤꯡꯖꯨ ꯌꯥꯝ ꯇꯥꯡꯉꯦ
ꯎꯝ ꯑꯁ ꯑꯩꯗꯤ ꯀꯩꯅꯣꯒꯤꯗꯣ ꯆꯥꯅꯤꯡꯉꯦ ꯊꯥꯡꯃꯩꯕꯟꯒꯤꯗꯣ
ꯑꯥ
ꯑꯆꯣꯠꯄꯗꯣ ꯆꯥꯅꯤꯡꯗꯦꯕ ꯀꯪꯇꯛꯅ ꯇꯧꯕꯗꯨꯣ
ꯑꯩꯈꯣꯏ ꯁꯤꯗ ꯍꯟꯨꯕꯤ ꯑꯃ ꯂꯩꯌꯦ ꯃꯥꯏꯁꯤꯡꯗꯨꯗꯤ ꯃꯃꯤꯡ ꯐꯖꯅ ꯆꯠꯂꯦ ꯍꯥꯎꯕ ꯁꯤꯡꯖꯨꯗꯣ ꯁꯣꯏꯔ ꯄꯗ ꯃꯜꯗꯣ ꯆ ꯆ ꯁꯣꯏꯔꯁꯨꯀꯣ ꯃꯍꯥꯎꯗꯣ ꯌꯥꯝ ꯍꯥꯎꯋꯦ ꯍꯥꯏꯕ ꯇꯥꯡꯗꯤ ꯇꯥꯡꯉꯦ
ꯁꯕ꯭ꯔꯥ
ꯎꯝ
ꯁꯥꯔꯗꯤ ꯍꯥꯎꯒꯅꯤ ꯁꯥꯗ꯭ꯔꯗꯤ ꯆꯥꯅꯤꯡꯗꯦ
ꯁꯨꯝ ꯃꯍꯥꯎ ꯂꯩꯌꯦꯕ ꯃꯥꯏꯁꯤꯡꯁꯤꯗ ꯀꯔꯤꯁꯨ ꯍꯥꯞꯄ ꯅꯠꯇꯦ ꯦꯕ ꯀꯩꯅꯣ ꯑꯩꯈꯣꯏ ꯊꯣꯏꯗꯤꯟꯒ ꯃꯪꯒꯟ ꯃꯪꯒꯜ ꯑꯁꯨꯕꯗꯣ ꯑꯗꯨ ꯈꯔ ꯍꯥꯞꯄꯜꯅꯦ ꯑꯗꯨ ꯈꯛꯇꯅꯦ ꯑꯗꯨ ꯉꯥꯔꯤꯒ ꯃꯣꯔꯣꯛꯇꯣ ꯑꯗꯨꯅꯦ ꯍꯥꯎꯋꯦꯕ ꯃꯥꯏ ꯁꯤꯡꯗꯨꯨꯗ ꯑꯩꯈꯣꯏ ꯃꯤꯃꯤ ꯍꯥꯛꯇꯁꯨ ꯍꯥꯎꯋꯦ ꯃꯥꯏ ꯁꯤꯡꯗꯨꯨꯗ
ꯍꯣꯏ ꯃꯤꯃꯤ ꯍꯥꯞꯂꯁꯨ ꯍꯥꯞꯇ꯭ꯔꯁꯨ ꯃꯤꯃꯤ ꯍꯥꯞꯄꯁꯦ ꯄꯥꯎ ꯆꯥꯅꯤꯡꯗꯦ ꯃꯤꯃꯤꯗꯤ ꯈꯔ ꯄꯤꯛ
ꯎꯝ
ꯑꯗꯨꯒꯤ ꯌꯥꯝ ꯆꯥꯅꯤꯡꯗꯦ ꯃꯤꯉꯗꯤ ꯃꯪꯒꯟꯗꯣ ꯀꯪꯅ ꯁꯨꯔꯒ ꯃꯦꯠꯄꯗꯣ
ꯎꯝ
ꯑꯗꯨꯅ ꯍꯥꯎꯋꯦ
ꯉꯁꯤꯗꯤ ꯀꯅꯥ ꯀꯅꯥ ꯊꯣꯛꯄ꯭ꯔꯣ
ꯈꯪꯖꯏ ꯉꯁꯦ
ꯄꯣꯔꯇꯨꯒꯜꯗ ꯊꯣꯛꯄ ꯀꯥꯟꯗ ꯈꯛꯇꯤ ꯌꯦꯡꯕ꯭ꯔꯕ
ꯑ
ꯄꯣꯔꯇꯨꯒꯜꯅ ꯊꯣꯛꯄ ꯀꯥꯟꯗ ꯉꯥꯛꯇ ꯌꯦꯡꯕ
ꯌꯦꯡꯗꯕ ꯑꯇꯣꯞꯄꯒꯤꯁꯨ ꯌꯦꯡꯉꯕ ꯑꯗꯨꯕꯨ ꯑꯩꯗꯤꯦ ꯁꯦꯗꯨꯜ ꯈꯪꯗꯦꯕ ꯑꯁꯤꯁ ꯃꯤꯁ ꯃꯣꯅ ꯉꯁꯤꯁꯦ ꯑꯗꯨ ꯀꯅꯥ ꯀꯅꯥ ꯂꯩꯕꯅꯣ ꯍꯥꯏꯕ ꯀꯗ ꯑꯗꯨꯝ ꯄꯨꯡꯁꯤꯡꯗꯣ ꯉꯥꯏꯔꯒ ꯑꯗꯨꯝ ꯌꯦꯡꯕ
ꯎꯝ ꯑꯁꯟꯄꯥ ꯁꯤꯔꯤꯣ
ꯄꯣꯔꯇꯨꯒꯥꯜꯅ ꯇꯧꯕ ꯀꯥꯟꯗ ꯉꯛꯇ ꯇꯧꯕ